ꯑ ꯍꯜꯂꯣ
ꯍꯜꯂꯣ ꯍꯜꯂꯣ ꯍꯜꯂꯣ
ꯇꯥꯕꯔꯣ
ꯇꯥꯏ ꯇꯥꯏ ꯇꯥꯏ
ꯇꯥꯕ꯭ꯔꯣ
ꯇꯥꯔꯕꯣ
ꯇꯥꯏ ꯇꯥꯏ ꯇꯥꯏ
ꯑꯣ
ꯆꯥꯛ ꯏꯁꯤꯡ ꯀꯃꯥꯏꯅ ꯇꯧꯅꯔꯒꯦ
ꯆꯥꯛ ꯏꯁꯤꯡꯁꯦ ꯏꯟꯁꯥꯡ ꯈꯔ ꯂꯩꯕꯅꯦꯅ ꯆꯠꯅꯈꯔ꯭ꯤꯅꯦ ꯏꯟꯁꯥꯡ ꯑꯊꯣꯡꯕ ꯈꯔ ꯂꯩꯔꯨꯒꯦꯅ
ꯎꯝ ꯀꯩꯅꯣꯗꯒꯤ
ꯀꯔꯤ
ꯃꯦꯦꯟꯣ ꯇꯥꯏꯔꯔꯕ
ꯎꯝ
ꯎꯝ ꯎꯝ
ꯑ ꯅꯪꯒꯤ ꯀꯩꯅꯣꯗꯤ ꯑꯣꯏꯔꯝꯒꯅꯤ ꯀꯩ ꯀꯦ ꯃꯃꯤꯡ ꯀꯧꯔꯤ ꯀꯩꯅꯣ ꯃꯥꯟꯕꯤꯗꯣ ꯑ ꯍꯦꯛ ꯍꯥꯏꯗꯔ ꯅꯪꯅ ꯑꯗꯨꯗꯤ ꯑꯣꯏꯔꯝꯒꯅꯤ
ꯑꯣꯀꯦ ꯑꯣꯦ ꯊꯥꯏꯖꯥꯏ
ꯁꯝ ꯀꯛꯐꯝꯗꯨꯕꯨ ꯀꯩꯅꯣ ꯂꯨꯄꯥ ꯆꯥꯝꯃ ꯌꯧꯔꯦ ꯍꯥꯏꯕ ꯀꯩꯅꯣ ꯃꯥꯏꯅꯦꯕ
ꯑꯩ ꯁꯝ ꯀꯛꯇꯕꯤ ꯂꯩꯔꯤꯉꯣ ꯍꯧꯖꯤꯛꯕꯨ
ꯀ ꯃꯥꯦꯁꯨꯣꯅꯅꯨꯡ ꯃꯥꯦꯅ
ꯌꯥꯗ꯭ꯔꯦꯍ ꯂꯩꯕ ꯌꯥꯁꯤꯜꯂꯛꯇ꯭ꯔꯦ ꯌꯨꯝꯗꯣ
ꯍ
ꯅꯍꯥꯟ ꯃꯣꯏꯥꯡꯗ ꯀꯩꯀꯩ ꯇꯧꯕꯔꯁꯨ ꯀꯩꯅꯣ ꯇꯧꯗꯔꯦ
ꯎꯝ ꯍꯝ
ꯑꯩꯁꯨ ꯃꯔꯥꯕ ꯐꯪꯍꯜꯂꯝꯃꯦ ꯀꯣꯔꯣꯅꯥ ꯃꯅꯨꯡꯗ ꯑꯁ ꯑ ꯃꯗꯪ ꯃꯗ ꯁ ꯍꯕꯒꯤꯀꯣ ꯌꯨꯝꯗ ꯐꯪꯉꯦ ꯑꯥꯡ ꯂꯩꯀꯥꯏ ꯊꯣꯛꯑꯦ ꯉꯥꯡ ꯃ ꯃꯇꯝꯪ ꯉꯥꯏꯔꯦ
ꯑꯩꯁꯨ ꯑꯁ ꯐꯤꯕꯝꯗ ꯀꯩꯝꯇ ꯀꯊꯠꯈꯤꯗꯕ
ꯎꯝ ꯀꯧꯑꯣ ꯀꯛꯑꯣ ꯅꯤꯡꯊꯝꯊꯥ ꯑꯣꯏꯔꯗꯤ ꯐꯖ ꯅꯪ ꯈꯥꯡꯅꯤꯡꯉꯤꯗꯣ ꯐꯖꯅ ꯁꯥꯡꯈꯤꯕꯈꯤꯕ ꯇꯨꯄꯤꯐꯥꯎꯁꯨꯂꯛ ꯈꯥꯡꯈꯤ ꯌꯥꯕ
ꯎꯝ
ꯑꯗꯨꯃꯛꯁꯨ ꯅꯠꯇꯝꯅꯤꯅ
ꯍꯦꯟꯅꯥ ꯊꯤꯌꯦ ꯌꯥꯗꯦ
ꯌꯥꯗꯕꯅꯦ ꯁꯪꯉꯝꯗꯥꯏꯒꯤ ꯁꯥꯡꯒꯠꯂꯛꯄꯒꯤ ꯇꯥꯏꯃꯤꯡꯖꯦ ꯁꯤ ꯌꯥꯝ ꯊꯤꯕꯅꯦꯕ ꯁꯥꯡꯈ꯭ꯔꯒꯕꯨꯗꯤ ꯐꯖꯕ ꯑꯗꯨꯗꯨꯅ ꯇꯣꯄꯤ ꯎꯞꯄ ꯅꯪꯒꯤꯗꯣ ꯁꯥꯡꯕ ꯍꯧꯖꯤꯛ ꯌꯥꯔꯤꯕ
ꯍꯥꯎ ꯃꯁ ꯑꯥꯏ ꯑꯦꯝ
ꯍꯥ
ꯎꯝ ꯐꯥꯃꯔ ꯂꯥꯏꯔꯦꯟ ꯃꯃꯤꯠꯀꯤ ꯕꯤꯗꯤꯌꯣ ꯌꯦꯡꯉꯝꯃꯤꯅꯤ꯫
ꯎꯝ ꯅꯪꯒꯤꯗꯣ ꯈꯪꯗꯦꯅ ꯈꯥꯎꯔꯨꯒꯤꯅꯨ ꯃꯇꯝ ꯈꯔ ꯌꯦꯡꯒꯦꯁꯨ ꯌꯦꯡꯉꯣ ꯀꯩꯅꯣ꯫
ꯌꯥꯝ ꯁꯥꯡꯍꯟꯅꯤꯡꯗꯅ ꯈꯥꯛꯆꯒꯤꯕꯗꯨꯗ ꯁꯨꯝ ꯍꯥꯏꯔꯤꯖꯥꯠꯅꯤ꯫
ꯀꯣ ꯊꯥꯡꯒꯠꯂꯦꯕꯨ ꯀꯩ ꯌꯣꯠ ꯅꯣ ꯊꯥꯡꯒꯠꯂꯤꯕꯨ?
ꯑꯁ ꯃꯣꯏ ꯀꯩꯅꯣꯗꯨꯅꯤꯗ ꯀꯩꯅꯣ ꯔꯦꯂꯤꯡ ꯈꯥꯕꯒꯤ ꯀꯩꯅ ꯂꯧꯕ ꯌꯣꯠ ꯃꯌꯥꯝꯗꯣ
ꯎꯝ
ꯇꯞ ꯇꯥꯏꯅ ꯍꯦꯟꯖꯤꯟꯅ ꯂꯧꯁꯤꯜꯂꯕ ꯃꯣꯏ ꯀꯩꯅꯣꯗꯨꯅ ꯃꯤꯁꯇ꯭ꯔꯤꯗꯨꯅ ꯍꯦꯟꯖꯤꯟꯅ ꯍꯥꯏꯗꯅ ꯑꯗꯩ ꯇꯞꯇꯥꯏ ꯂꯦꯝꯃꯕ꯫
ꯎꯝ
ꯑꯗꯨꯏꯗꯣ ꯃꯈꯥ ꯊꯝꯕ ꯅꯨꯡꯉꯥꯏꯇꯦ ꯃꯊꯛꯇ ꯑꯣꯏ ꯊꯥꯡꯒꯠꯁꯦꯅ ꯑꯗꯨꯒꯤ ꯊꯥꯡꯒꯠꯂꯝꯕꯩꯅꯤꯗ꯫ ꯃꯌꯥꯝ ꯇꯧꯔ
ꯑꯗꯨꯅꯦꯕ ꯌ‌ꯣꯠꯇ‌ꯣ ꯌꯥꯝ ꯂꯩꯕ
ꯑꯩꯗꯤ ꯂꯣꯏ ꯁꯤꯖꯤꯟꯅꯒꯤꯗꯨꯕꯒ ꯃꯥꯜꯂꯦ ꯑꯗꯨꯒꯗꯤ ꯍꯦꯟꯖꯤꯟꯅ ꯂꯧꯁꯤꯟꯕ ꯑꯣꯏ ꯂꯩꯔꯝꯃꯦ ꯍꯥꯏꯗꯤ ꯂꯧꯕꯗ ꯍꯦꯟꯖꯤꯟꯒꯤꯕ ꯑꯣꯏ ꯂꯩꯔꯝꯃꯦ꯫
ꯑꯩ ꯉꯔꯥꯡꯗꯣ ꯃꯣꯏ ꯉꯔꯥꯡꯅ ꯂꯣꯏꯁꯤꯜꯂꯅꯤꯅ ꯊꯕꯛ ꯁꯨꯕꯁꯤꯡꯗꯣ ꯃꯣꯏ ꯏꯟꯁꯥꯡ ꯑꯃ ꯊꯣꯡꯕꯤꯔꯦ ꯑꯗꯨꯒ ꯄꯨꯡ ꯃꯥꯄꯜ ꯇꯔꯥ ꯐꯧꯅꯤ ꯃꯣꯏꯅ ꯉꯔꯥꯡ ꯊꯕꯛ ꯁꯨꯏꯁꯤ꯫ ꯑꯗ ꯂꯣꯏꯁꯤꯟꯒ꯭ꯔꯦ ꯉꯁꯤꯗꯤ ꯂꯥꯛꯇ꯭ꯔꯦ꯫ ꯈꯔ ꯋꯥꯏ ꯁꯪꯉꯤ ꯅꯥꯀꯣꯡ
ꯍꯣꯏ ꯄꯣꯠ ꯏꯌꯥ ꯌꯥꯗꯦꯗ ꯁꯨꯔꯤꯁꯤꯡꯗꯣ꯫ ꯅꯍꯥꯟꯖꯨ ꯅꯥꯞꯇ ꯁꯣꯏꯕꯒꯤ ꯑꯃꯨꯛ ꯑꯥꯗ ꯁꯍꯧꯅꯤ ꯇꯧꯍꯧꯕꯅꯦ ꯃꯊꯛꯇ꯫
ꯈꯔ ꯅꯧꯔꯤꯕ ꯑꯣꯏꯖꯥꯠꯅꯤꯅ ꯃꯣꯏꯖꯨ ꯑꯗꯨꯅꯅꯤ꯫ ꯀꯩꯅꯣꯅꯦ ꯌꯦꯡꯅꯔꯗꯤꯀꯣ ꯑꯩꯖꯨ ꯃꯥꯜꯂꯤ ꯄꯤꯛꯄ ꯀꯩꯅꯣ ꯑꯍꯣꯡꯕ ꯊꯤꯕꯗꯁꯦꯏꯕ ꯑꯗꯨꯒꯤꯅꯤ꯫ ꯑꯍꯣꯡꯕ ꯄꯣꯠ ꯄꯣꯠꯄꯨ ꯍꯣꯡꯉꯕ ꯀꯩꯅꯣꯝꯗꯤ ꯑꯗꯨꯝ ꯇꯧꯔꯝꯃꯗꯧꯅꯦꯗꯣ꯫ ꯃꯣꯏ ꯈꯔ ꯃꯈꯨꯠ ꯆꯦꯠꯄ ꯋꯥꯠꯄꯩꯅꯦꯕ ꯄꯩꯁꯥ ꯍꯣꯡꯉꯦꯅ ꯇꯧꯔꯤꯅꯦꯕ ꯑꯗꯨꯏꯅꯦꯕ꯫
ꯌꯣꯠꯀꯤ ꯆꯧꯀ꯭ꯔꯤꯗ ꯁꯥꯔꯤꯕꯅꯤ ꯉꯔꯥꯡ ꯐꯝꯕꯝ꯫ ꯑꯥ ꯃꯊꯛꯇ ꯃꯊꯛꯇ ꯄ꯭ꯂꯥꯏ ꯍꯥꯞꯄꯒ ꯐꯝꯕꯤ ꯀꯩꯅꯣ ꯌꯣꯠꯀꯤꯗꯣ ꯑꯥ ꯑꯗꯨꯒꯗꯣ ꯁꯥꯍꯟꯒꯤꯕꯅꯤ ꯉꯔꯥꯡ ꯀꯩꯅꯣꯒꯤ
ꯌ‌‌ꯣꯠꯀꯤ ꯀꯩꯅꯣ ꯁꯧꯀ꯭ꯔꯤ ꯍꯥꯏꯇꯥꯔꯦꯅꯦ꯫ ꯑ ꯃ ꯑꯣꯗ ꯄ꯭ꯂꯥꯏ ꯄꯥꯏ ꯅꯄꯤꯗꯣ꯫ ꯑꯗꯨꯏꯗꯣ ꯁꯥꯡꯒꯤꯅꯤꯅ ꯀꯩꯅꯣ ꯔꯦꯟꯒꯤ ꯑꯣꯏꯗꯧ ꯃꯥꯜꯂ‌ꯦ꯫
ꯎꯝ꯫
ꯆꯧꯀ꯭ꯔꯤ ꯋꯥꯅꯩꯖ‌ꯤꯅꯤ꯫
ꯁꯤ ꯁꯤ ꯁꯤꯠ ꯀ꯭ꯌꯥꯟ ꯇꯗꯦꯠ ꯇꯧꯔꯤꯁꯦ ꯏꯃꯥꯟꯅꯕ ꯑꯦꯀꯥꯎꯟ ꯂꯩꯌꯦ ꯉꯔꯥꯡ ꯉꯁꯤ꯫ ꯃꯣꯕꯥꯏꯜ ꯂꯤꯖꯦꯟꯒꯤ ꯑꯦꯀꯥꯎꯟ ꯎꯝ ꯃꯣꯕꯥꯏꯜ ꯂꯤꯖꯦꯟꯒꯤ
ꯀꯌꯥꯗꯒ ꯌꯣꯜꯂ ꯂꯩꯅꯔꯤꯖꯦ꯫
ꯆꯤꯅꯤ ꯆꯅꯤꯄꯥꯟꯗ ꯂꯩ ꯃꯥ꯫
ꯑ ꯄꯥꯝꯃꯨꯗ ꯒꯦꯝꯒꯤꯗꯃꯛꯇ ꯒꯦꯝ ꯑꯦꯀꯥꯎꯟ ꯂꯩꯕꯒꯥꯏ
ꯂꯩꯔꯤ ꯑꯌꯥꯝꯕꯁꯤꯡ ꯑꯅꯤ ꯆꯅꯤꯄꯥꯟꯗꯤ ꯂꯩ
ꯇꯜꯂꯦ ꯒꯦꯝꯁꯨ ꯄꯩꯁꯥ ꯊꯥꯗꯕ ꯀꯥꯏꯒꯤꯗꯤꯀꯣ ꯑꯩ ꯑꯩꯒꯤꯗꯤ ꯑꯃꯨꯨꯔꯛꯇꯤ ꯊꯥꯗꯈꯤ ꯊꯥꯗꯏꯁꯤꯅ ꯀꯩꯅꯣ ꯍꯥꯏꯗ ꯔꯣꯌꯦꯜ ꯄꯥꯁ ꯀꯛꯄꯒꯤ ꯂꯨꯄꯥ ꯆꯅꯤꯒ ꯃꯧꯗ꯭ꯔꯥꯒ ꯆꯍꯨꯝꯂ ꯀꯩꯅꯣ ꯑꯗꯨꯒ ꯇꯤꯡꯈꯤꯀꯣ
ꯋ ꯑ
ꯑꯗꯨꯗꯨꯅ ꯍꯧꯖꯤꯛꯐꯥꯎ ꯁꯤꯖꯤꯟꯅꯔꯤ ꯑꯗꯨꯝ ꯂꯥꯏꯐ ꯇꯥꯏꯝ ꯁꯤꯖꯤꯟꯅꯗꯧꯅꯦꯅ ꯀꯛꯈꯤꯕꯅꯤꯀꯣ ꯑꯗꯨꯁꯨ
ꯑꯗꯨꯗꯤ ꯁꯤꯖꯤꯟꯅꯗꯦ ꯒꯦꯝꯗꯣ ꯄꯩꯁꯥ ꯄꯩꯁꯥ ꯄꯥꯝꯃꯏꯕ ꯒꯦꯝ ꯄꯩꯁꯥ ꯊꯥꯗꯣꯛꯑꯒ
ꯃꯥꯏꯗꯨꯕꯨꯗꯤ ꯑꯗꯨꯝ ꯌꯥꯕꯨꯗꯤ ꯌꯥꯏꯗ꯫ ꯏꯁꯀꯤꯟ ꯐꯖ ꯐꯖꯕꯗꯤ ꯌꯥꯍꯧꯋ‌ꯦ ꯃꯥꯏ ꯐꯗ
ꯑꯗꯨꯒꯨꯝꯕꯗꯨ ꯑꯣꯏꯔꯕꯨꯗꯤ ꯐꯩ ꯅꯠꯇꯅ ꯆꯨꯝꯅ ꯁꯥꯟꯅꯕꯩꯗꯃꯛꯇꯗꯤ ꯚꯥꯏ ꯂꯩꯗꯤ ꯄꯩꯁꯥ ꯄꯥꯝꯃꯨꯏꯌꯦ ꯀꯥꯏꯗꯅ
ꯑꯩꯅ
ꯏꯁꯇ꯭ꯔꯤꯝꯒ ꯊꯥꯗꯅ ꯄꯩꯁꯥꯒ ꯇꯥꯟꯗꯅꯀꯣ꯫
ꯆꯣ ꯆꯥꯔꯔꯅ ꯀꯥꯗ
ꯏꯆꯥꯗꯨ ꯄꯥꯝꯃꯨꯗꯕ
ꯎꯟꯁꯥꯡ ꯁꯥꯟꯅꯩ ꯌꯥꯏ ꯍꯥꯏꯃꯤꯗ
ꯎꯝ
ꯏꯁꯀꯤꯟ ꯅꯨꯡꯒꯤ ꯑ ꯂꯤꯁꯤꯡ ꯑꯅꯤ ꯆ ꯆꯅꯤꯄꯥꯟꯅ ꯑꯁ ꯑꯗꯨ ꯑꯍꯥꯎꯕ ꯆꯥꯔꯗꯤ ꯍꯧꯧꯛꯅꯦ ꯐꯤꯔꯣꯟ ꯈ ꯂꯩꯍꯧꯔꯗꯤ꯫ ꯎꯝ ꯎꯝ
ꯑ ꯎꯝ ꯍꯜꯂꯥꯛꯇꯦ
ꯁꯥꯐ ꯁꯃꯅ
ꯑꯌꯥꯝꯕ
ꯑꯣ
ꯍꯜꯂꯛꯇ꯭ꯔꯤꯕꯣ
ꯍꯂꯦ ꯍꯂꯦ ꯌꯧꯔꯛꯄꯗ ꯉꯥꯏꯔꯤ꯫
ꯍ ꯅꯪ ꯃꯇꯝ ꯐꯥꯕꯒ ꯑꯗꯨꯝ ꯀꯩꯅꯣ ꯇꯧꯔꯣ
ꯑꯩ ꯊꯝꯃꯝꯃꯒꯤ